ꯎ
ꯇꯥꯔꯂ ꯏꯕ꯭ꯔꯣ
ꯐꯝꯔꯉ ꯂꯩꯌꯦ
ꯐ꯭ꯔꯤꯗ ꯂꯩꯔꯗꯤ ꯃꯛ ꯃꯛꯛꯇꯁꯨ ꯀꯣꯜ ꯇꯧꯔꯛꯄ ꯌꯥꯏꯌꯦꯦ
ꯅꯍꯥꯟꯗꯣ ꯌꯥꯝ ꯕꯤꯖꯤ ꯑꯣꯏꯕ ꯃꯥꯟꯕ
ꯀꯅꯥꯕꯣ
ꯅꯍꯥꯟꯁꯨ ꯑꯩ ꯀꯣꯜ ꯇꯧꯔꯛꯑꯦ ꯅꯍꯥꯟ ꯕꯤꯖꯤ ꯉꯥꯛ ꯂꯩꯌꯦꯦ
ꯑꯩ ꯕꯤꯖꯤ ꯂꯩꯕ ꯑꯣꯏꯔꯝꯃꯣꯏ ꯑꯗꯣ ꯃꯔꯛ ꯃꯔꯛ ꯑꯗꯨꯃꯥꯏꯅ ꯆꯠꯄꯅꯦ ꯃꯊ ꯠꯇ
ꯍꯥꯏꯗꯤ ꯅꯪ ꯌꯥꯝ ꯕꯤꯖꯤ ꯑꯣꯏꯒꯅꯤ ꯇꯅ
ꯕꯤꯖꯤ ꯑꯣꯏ ꯗꯦꯗꯥ ꯀꯣꯏꯁꯨ
ꯍꯥꯎ ꯇ ꯑꯕ ꯌꯥꯔꯅꯦ ꯅ ꯈꯥꯟꯗ ꯂꯩꯕ꯭ꯔꯣ
ꯅꯝ ꯄꯥꯔꯒ
ꯑꯣ ꯃꯔꯛ ꯃꯔꯛꯇ ꯀꯣꯜꯧ ꯇꯧꯔꯛꯑꯣ ꯏꯅꯥꯎꯅꯨꯄꯤꯗꯁꯨ ꯄꯥꯏꯈ꯭ꯔꯕꯅꯦ ꯁꯤ ꯅꯣꯏ ꯑꯅꯤꯁꯨ ꯀꯣꯜ ꯇꯧꯕ ꯌꯥꯏ
ꯑꯣ ꯍ ꯃꯥ ꯐꯔꯤꯗ ꯂꯩ ꯂꯩꯗ ꯂꯩꯗ ꯐ ꯂꯩꯕ꯭ꯔꯥ
ꯑ
ꯐ꯭ꯔꯤꯗ ꯑꯗꯨꯝ ꯂꯩꯕ꯭ꯔꯥ ꯑꯃ
ꯍꯣꯏ ꯐ꯭ꯔꯤꯗ ꯂꯥꯛꯏꯕꯅꯦ ꯍꯟꯗꯛꯇꯤ ꯃꯣꯏꯗꯣ ꯍꯣꯂꯤꯗꯦ ꯂꯩꯕ ꯑꯗꯣ ꯏꯆꯦꯈꯣꯏꯗ ꯂꯥꯛꯑꯒ ꯂꯥꯛꯏꯕꯅꯦ ꯃꯣꯏꯗꯣ ꯃꯥꯗꯣ ꯅꯦꯛꯁꯤꯛ ꯇꯗꯥ ꯍꯣꯁꯇꯦꯜ ꯆꯪꯈ꯭ꯔꯅꯤ ꯍꯥꯏꯕꯅꯦ
ꯑ
ꯧꯍꯤꯗꯗꯥ ꯍꯣꯣꯏ
ꯑꯣ
ꯍꯣꯏꯅꯤꯁꯨꯨꯝ ꯃꯣꯔꯅꯗ ꯀꯣ ꯇ ꯑꯣꯏꯦ ꯀꯂꯨ ꯀꯣꯏꯅꯤ ꯁ ꯇꯑꯣ ꯈꯔꯅ
ꯑ ꯊꯥꯁꯤꯦ ꯊꯥꯁꯤꯦ
ꯍꯥꯏꯔꯒ ꯅꯪ ꯑꯃꯨꯛ ꯀꯣꯜ ꯇꯧꯒꯦ ꯍꯥꯏꯔꯁꯨ ꯌꯥꯏꯑꯦ ꯄꯥꯏꯕ ꯌꯥꯏꯌꯦꯦ ꯑꯩꯗꯤ
ꯑ ꯃꯗꯤ ꯀꯔꯤꯒꯔꯤ ꯇꯧꯕ꯭ꯔꯣ
ꯍ꯭ꯣꯏꯏꯗꯤ ꯑꯗꯨꯝ ꯐ꯭ꯔꯤꯗ ꯂꯥꯏꯔꯒ ꯍꯤꯞꯔꯒ ꯂꯥꯛꯦꯗ ꯉꯁꯤꯒꯤꯗꯤ
ꯇꯨꯝꯔꯒ ꯂꯩꯑꯦ ꯃꯥꯁꯨ ꯂꯥꯛꯑꯒ ꯁꯤꯗ ꯀꯣꯜ ꯇꯧꯔꯒ ꯃꯥꯒꯤ ꯌꯨꯝꯗ ꯑꯃꯨꯛ ꯆꯠꯈ꯭ꯔꯦ ꯍꯧꯖꯤꯛꯇꯤ ꯑꯃꯨꯛ ꯂꯥꯛꯀꯅꯤ ꯍꯥꯏꯌꯦ
ꯍ
ꯏꯃꯥꯟꯅꯕꯤ ꯑꯃꯁꯨ ꯂꯥꯛꯔꯒ ꯑꯃ ꯀꯣꯛꯒ ꯇꯧꯔꯦ ꯑꯗꯨꯝ ꯇꯨꯝꯔꯒ ꯂꯥꯛꯑꯦ ꯃꯥꯁꯨ ꯀꯣꯛ ꯇꯥꯎꯑꯣ ꯍꯥꯏꯔꯒ
ꯅꯅꯥ ꯅꯣꯏ ꯏꯅꯤꯁꯨ ꯀꯣꯜ ꯇꯧꯔꯛꯑꯣ
ꯗꯅ
ꯎꯝ ꯏꯁ ꯂꯩꯅꯥꯅꯅꯥ ꯄꯪꯕꯁꯤꯗꯤ ꯅꯣꯛꯅꯤꯡꯕꯅꯦ ꯌꯥꯝꯅ ꯃꯥ ꯀꯜꯂꯨ ꯃꯕꯥꯅꯤꯗꯣ ꯉꯔꯥꯡ ꯀꯣꯜ ꯇꯧꯑꯦꯕ ꯑꯗꯣ ꯂꯦꯞꯇ꯭ꯔꯒ ꯆꯠꯂꯒ ꯐꯝꯁꯨ ꯐꯝꯗꯦ ꯍꯈꯣꯏꯅ ꯃꯥ ꯍꯥꯏꯁꯨ ꯍꯥꯏꯗꯝꯅꯦ ꯗꯔꯕꯥꯥꯁ ꯁꯥꯗ ꯃꯥꯂ ꯍꯣꯏ
ꯏꯝꯄ꯭ꯔꯨꯚꯃꯦꯟ ꯂꯩꯅꯤꯉꯥꯏꯅꯦ ꯑꯗꯨꯝ ꯀꯣ ꯇꯧꯕ
ꯏꯝꯄ꯭ꯔꯨꯚꯃꯦꯟ ꯈꯔꯗꯤ ꯂꯩꯈ꯭ꯔꯦ ꯍꯥꯏꯗꯤ ꯈꯥꯡꯉꯦ ꯈꯔ ꯂꯑꯕꯗ
ꯎꯝ
ꯉꯥꯡꯗꯕ ꯀꯨꯏꯔꯦ ꯑꯩꯈꯣꯏꯁꯨ
ꯃꯤꯉꯣꯟꯗꯗꯤ ꯀꯣꯜ ꯇꯥꯕ ꯏ ꯀꯥꯏ ꯑꯩꯗꯤ ꯑꯩꯒꯤꯇꯥꯏ ꯂꯣꯁꯦ
ꯃꯁꯥꯛꯁꯨ ꯈꯪꯉꯣꯏꯅ ꯑꯃꯣꯏ ꯑꯩ ꯁꯃꯤ ꯑꯇꯣꯞꯄꯗ ꯀꯣꯜ ꯑꯅꯤ ꯑꯍꯨꯝ ꯃꯔꯤꯒꯨꯝꯕꯗꯤ ꯀꯣꯜ ꯇꯧꯋꯦ ꯃꯤ ꯈꯪꯅꯕꯕꯨ
ꯑꯩꯈꯣꯏ ꯔꯣꯡꯃꯥꯏꯔꯥ ꯅꯠꯇ꯭ꯔꯒ
ꯎꯝ ꯍꯣꯏ ꯔꯣꯡꯃꯥꯏꯅꯦ
ꯑꯩꯈꯣꯏ ꯃꯁꯦꯟꯗꯗꯤ ꯀꯥꯏꯗꯦ ꯑꯗꯣ ꯃꯤꯉꯣꯟꯗꯗꯤ
ꯒ꯭ꯔꯨꯞꯇ ꯍꯣꯏ ꯔꯣꯡꯃꯥꯏꯅ ꯌꯥꯝꯃꯦ ꯃꯣꯏ ꯇꯦꯛꯁ ꯇꯧꯋꯅ ꯀꯅꯥꯒꯨꯝꯕ ꯀꯣꯜ ꯇꯧꯕ ꯌꯥꯔꯗꯤ ꯇꯥꯎꯕ ꯌꯥꯏꯌꯦꯅ
ꯎꯝ
ꯑꯥꯎꯕꯩ ꯌꯥꯝꯅꯦ ꯑꯗꯣ ꯑ ꯃꯣꯏꯒꯤ ꯔꯤꯄ꯭ꯂꯥꯏꯒꯨꯝꯕ ꯄꯤꯔꯔꯤ ꯍꯣꯏ ꯂꯥꯛꯄꯅꯦ ꯃꯣꯏꯁꯨ ꯇꯧꯔꯛꯀꯦꯅ
ꯍꯣꯏ ꯌꯥꯝ ꯍꯥꯏꯩꯕ꯭ꯔꯥ ꯃꯣꯏꯗꯤ ꯍꯥꯏꯗꯤ
ꯑꯦ ꯁꯤ ꯌꯝꯈꯣꯗ
ꯎ
ꯑꯩꯈꯣꯏ ꯑꯅꯤ ꯍꯧꯖꯤꯛ ꯋꯥꯔꯤ ꯁꯥꯕ ꯅꯨꯄꯥꯗꯤ ꯑꯩꯈꯣꯏ ꯑꯩꯈꯣꯏꯅ ꯃꯩꯇꯩꯂꯣꯟ ꯉꯥꯡꯕꯁꯦ ꯈꯔꯗꯤ ꯈꯣꯏꯗꯤ ꯈꯣꯏꯀꯣ ꯍꯥꯏꯌꯦ ꯃꯣꯏꯁꯨ ꯑꯩꯒꯤꯁꯨ ꯍꯣꯏꯕꯅꯤꯅ ꯑꯩꯒꯤꯗꯨ ꯈꯔ ꯇꯣꯉꯥꯟꯕꯅꯦ ꯃꯤꯗꯒꯤ ꯅꯣꯀꯅꯗ
ꯣꯏ ꯈꯣꯏꯕ ꯃꯁꯦꯟ ꯑꯗꯨꯝ ꯄꯥꯎꯅꯥꯔꯗꯤ ꯈꯔ
ꯎꯝ ꯍꯣꯏꯕꯅꯦ ꯑꯩꯒꯤꯁꯨ ꯃꯥꯅꯁꯨ ꯍꯥꯏꯕꯅꯦ ꯅꯪ ꯅꯪꯒꯤ ꯈꯨꯟꯗ ꯇꯤꯗꯒꯤ ꯍꯧꯕ ꯃꯥꯜꯂꯦꯀꯣꯅ ꯍꯣꯏ ꯆꯨꯝꯃꯦ ꯇꯤꯔꯤꯒ ꯍꯥꯎꯋꯦ ꯍꯥꯏꯎꯅꯦ ꯍꯥꯏꯁꯨ ꯑꯍꯥꯟꯕꯅꯦꯗ ꯃꯣꯏꯗꯣ ꯊꯕꯥꯛꯁꯨ ꯇꯥꯎꯋꯦ ꯍꯥꯏꯌꯦ
ꯀꯔꯤꯒꯤꯔꯥ ꯊꯕꯛ ꯇꯧꯔꯒ ꯁꯤꯒꯨꯝꯕ ꯄꯥꯏꯔꯤꯁꯦ
ꯑꯩꯁꯨ ꯍꯥꯏꯕꯅꯦ ꯅꯪ ꯊꯕꯥꯛ ꯇꯧꯔꯒ ꯀꯔꯤꯒꯤ ꯁꯤꯒꯨꯝꯕ ꯄꯥꯏꯕ꯭ꯔꯥꯅ ꯅꯣꯛꯈ꯭ꯔꯒ ꯂꯑꯦ ꯃꯥꯁꯨ
ꯍꯥꯏꯗꯤ ꯑꯩꯈꯣꯏꯒꯨꯝꯕꯗ ꯑꯣꯄꯣꯔꯆꯨꯅꯤꯇꯤ ꯄꯤꯒꯗꯕꯅꯦꯕ
ꯎꯝ ꯑꯗꯨꯝ ꯑ ꯍꯣꯏꯗꯣꯀꯣ ꯑꯅꯤꯒꯨꯝꯕ ꯇꯧꯋꯦ ꯂꯣ ꯐꯔꯗꯅ ꯇꯥ ꯇꯥꯕ ꯃꯥꯒꯦ ꯣꯏꯁꯇꯣ ꯑꯗꯨꯒꯤ ꯃꯥꯒꯤ ꯈꯣꯟꯖꯦꯜꯗ ꯐꯖꯥꯅ ꯇꯥꯗꯕ
ꯃꯥ ꯃꯥꯁꯦ ꯀꯩꯗ ꯂꯩꯕ꯭ꯔꯥ
ꯈꯪꯗꯦ ꯑꯁꯤꯗꯗꯤ ꯂꯩꯕ ꯃꯥꯜꯂꯦ ꯑꯗꯨ ꯑꯣꯏꯔꯁꯨ ꯍꯥꯡꯕꯤꯔꯦ ꯑꯩꯈꯣꯏꯁꯨ ꯀꯥꯏꯗ ꯂꯩꯕ꯭ꯔꯥ ꯍꯥꯏꯕꯗꯣ ꯑꯁꯇ ꯃꯥꯔꯣ ꯁꯤꯒꯤ ꯐꯣꯟꯁꯦ ꯄꯁꯥ ꯇꯅ ꯨꯒꯤ ꯀꯣꯜ ꯂꯥꯛꯄꯗꯣ
ꯍꯧꯖꯤꯛꯔꯤꯕ꯭ꯔꯥ
ꯎꯝ ꯄꯥꯏꯕ ꯌꯥꯗꯕ ꯃꯥ ꯂꯩꯇꯦ ꯍꯥꯏꯈ꯭ꯔꯣ ꯀꯣꯏꯕꯨ ꯂꯥꯛꯑꯣ ꯅ ꯈꯣꯏꯗ ꯅꯪꯁꯨ
ꯇꯜꯦ ꯅꯣꯏꯁꯨ ꯂꯥꯛ ꯄꯩ ꯌꯥꯏꯅ
ꯅꯣꯡ ꯁꯥꯕ ꯀꯥꯟꯁꯤꯗ ꯂꯝꯕꯤ ꯆꯕꯗꯣ ꯈꯔꯗꯤ ꯇꯟꯗꯤ ꯇꯜꯂꯦ ꯍꯣꯏ ꯁꯦꯡꯕ ꯍꯥꯏꯔꯗꯤ
ꯎꯝ ꯅꯨꯡꯁꯥ ꯁꯥꯗꯦ ꯉ ꯁꯤꯗꯤ
ꯁꯤꯗꯤ ꯍꯈꯔꯥ ꯐ
ꯍꯔꯦꯟ ꯂꯥꯛꯑꯣ ꯋꯥꯀꯤꯡ ꯆꯁ ꯈꯪꯗꯦ ꯑꯗꯨꯕꯨꯗꯤ ꯆꯤꯡꯗ ꯅꯠꯇ꯭ꯔꯁꯨ ꯑꯗꯨꯝ ꯁ ꯋꯥꯀꯤꯡ ꯆꯠꯄꯦ ꯌꯥꯏ ꯑꯩꯅ ꯂꯝꯕꯤꯗ
ꯎꯝ
ꯍꯣꯏ ꯊꯣꯔꯛꯑꯣ
ꯍꯥꯎ ꯀꯦꯃ ꯏꯚꯅꯤꯡꯗ ꯆꯠꯄ ꯌꯥꯏ ꯍꯣꯏ ꯍꯏ ꯑꯗꯨꯋꯥꯏꯗ
ꯁꯗ
ꯉꯁꯤꯁꯦ ꯄꯨꯡꯁꯦ ꯈꯔ ꯊꯨꯅ ꯆꯠꯂꯦ
ꯉꯁꯤ ꯋꯦꯗꯔꯁꯦ ꯈꯔ ꯅꯨꯡꯉꯥꯏꯌꯦ
ꯎꯝ ꯑꯈꯣꯏꯗꯣ ꯆꯥꯛꯁꯨ ꯊꯦꯡꯉ ꯆꯥꯕ ꯑꯁ ꯑꯩꯈꯣꯏ ꯍꯧꯒꯠꯄꯗꯣ ꯅꯥꯏꯟ ꯍꯦꯜꯂꯦ ꯉꯁꯤ
ꯑꯩꯁꯨꯅꯦ ꯅꯥꯏꯟ ꯍꯦꯜꯂꯦ ꯑꯗꯨꯒ ꯆꯥꯛ ꯆꯥꯕꯗꯣ
ꯈꯔ ꯊꯦꯡꯉ ꯇꯨꯝꯕ ꯑꯗꯨꯒꯤ
ꯎꯝ ꯅꯨꯡꯇꯤꯒꯤ ꯑꯩꯗꯤ ꯇꯥꯕꯅꯤꯗ
ꯎꯝ ꯑꯈꯣꯏꯁꯨ ꯍꯧꯒꯠꯄ ꯊꯦꯡꯈ꯭ꯔꯦ ꯍꯟꯗꯛꯁꯦ ꯑꯩꯗꯤ ꯃꯣꯔꯅꯤꯡ ꯊꯦꯡꯉꯦ ꯍꯧꯒꯠꯄ ꯑꯗꯨꯝ ꯑꯈꯣꯏꯗꯤ ꯊꯦꯡꯉꯦꯗ
ꯅꯤꯄꯥꯟ ꯅꯤꯄꯥꯟ ꯗꯨꯋꯥꯏꯗ ꯇꯨꯝ ꯍꯧꯔꯛꯀꯅꯤ ꯑꯩꯁꯨ
ꯎꯝ ꯅꯍꯥꯟ ꯑꯁꯤ ꯍꯥꯟꯅ ꯊꯣꯛꯄ ꯃꯇꯝꯗꯗꯤ ꯌꯥꯝ ꯐꯖꯕꯅꯦ ꯍꯟꯗꯛꯇꯤ ꯄꯥꯝꯗ꯭ꯔꯦꯗ ꯀꯔꯤ ꯏꯟꯁꯥꯡ ꯆꯥꯕ꯭ꯔꯣ ꯅꯣꯏꯗꯤ
ꯎꯝ ꯈꯥꯃꯦꯟ ꯑꯈꯥꯕꯒ ꯑꯗꯨꯝ ꯆꯥꯏ
ꯎꯝ ꯃꯇꯝꯅꯤꯅ ꯑꯁ ꯌꯥꯝ ꯌꯥꯝ ꯄꯤꯌꯦ ꯕꯖꯥꯔꯗ
ꯑꯁ ꯆꯥꯕꯗ ꯊꯜꯂꯦ ꯇꯥꯟꯈ꯭ꯔꯦ
ꯍꯣꯏ ꯑꯗꯨ ꯑꯣꯏꯔꯁꯨ ꯆꯥꯅꯤꯡꯉꯥꯏ ꯂꯩꯇꯕꯅꯤꯅ
ꯍꯣꯏ
ꯕꯖꯥꯔꯗ ꯐꯧꯂꯁꯨ ꯆꯥꯅꯤꯡꯕ ꯂꯩ ꯑꯗꯨꯗ
ꯍꯣꯏ ꯑꯁꯤ ꯕꯖꯥꯔꯈꯣꯏꯗ ꯌꯣꯟꯕ ꯉꯥꯛꯇ ꯌꯣꯟꯕꯅꯦ ꯃꯣꯏꯗꯨꯁꯨ ꯃꯇꯥꯡꯒꯤ ꯈꯛꯇ
ꯑꯗꯨꯅꯤ
ꯅꯪꯅꯔꯣ ꯅꯨꯝꯄꯤꯅ ꯈ꯭ꯋꯥꯏꯗꯩ ꯄꯥꯏꯅꯤꯡꯕ꯭ꯔꯥ ꯁꯤ ꯅꯣꯏ ꯑꯃꯨꯛ ꯍꯥꯏꯕ꯭ꯔꯥ
ꯍꯥꯏꯗꯤ ꯅꯪ ꯑꯃꯨꯛꯀ ꯌꯦꯡꯅꯤꯡꯉꯝꯅꯦꯕ
ꯍꯥꯏꯇꯦ
ꯍꯥꯏꯇꯦ ꯍꯣꯏ
ꯑꯣ ꯑꯩ ꯅꯍꯥꯟ ꯅꯍꯥꯟ ꯍꯥꯏꯗꯤ ꯍꯥꯏꯕꯅꯦ ꯄꯤꯔꯁꯨ ꯍꯥꯏꯕ ꯌꯥꯕꯅꯦ ꯃꯥ
ꯑ
ꯎꯝ ꯑꯩꯈꯣꯏ ꯃꯤꯁꯨ ꯑꯁꯤꯗꯒꯤ ꯈꯪꯕꯅꯦ ꯑꯩꯒꯤ ꯌꯦꯟꯖꯥꯡꯗꯨꯣ ꯐꯠꯇꯦ ꯍꯥꯏꯕꯗ ꯇꯣꯃꯦꯇꯣꯗꯨꯁꯨ ꯐꯠꯇꯕꯅꯦ ꯃꯣꯔꯣꯛꯗꯤ ꯈꯔ ꯌꯥꯏ
ꯄꯩꯆꯣꯅꯥ ꯗꯗꯤ ꯑꯩ ꯑꯩꯗꯣ ꯍꯥꯏꯈ꯭ꯔꯦ ꯄꯥ ꯍꯥꯏꯕꯗꯤ ꯑꯗꯣ ꯃꯥꯗꯣ ꯊꯥꯖꯗꯕ ꯃꯥ ꯎꯝ ꯑꯗꯣ ꯃꯥ ꯊꯥꯖꯗꯕ ꯃꯥꯜꯂꯦꯕ ꯑꯗꯨꯒꯤ ꯑꯩꯒꯤ ꯄ꯭ꯔꯨꯐ ꯂꯩꯔꯗꯤ ꯑꯗꯨ ꯃꯥꯉꯣꯟ ꯄꯤꯔꯒꯦ ꯇꯥꯅꯤ
ꯎꯝ ꯃꯥ ꯈ ꯅꯤ ꯍꯥꯏ ꯂꯩꯁꯤ
ꯍꯥꯥ
ꯊꯥ ꯑꯃꯈꯛꯇꯅꯤ ꯍꯥꯏꯕꯅꯦ ꯖꯨꯂꯥꯏꯒꯤ ꯊꯥ ꯈꯛꯇ
ꯅꯠꯇꯦ ꯑꯍꯣꯝ ꯍꯥꯏꯕ ꯅꯠꯇ꯭ꯔꯣ
ꯍꯣꯏꯗꯣ ꯊꯦꯡꯉ ꯌꯥꯎꯋꯦꯅ ꯑꯁꯤꯔ
ꯑ ꯑꯣ ꯍꯣꯏ
ꯖꯨꯟꯅꯦ ꯖꯨꯂꯥꯏꯅꯦꯖ ꯖꯨꯂꯥꯏꯗ ꯂꯣꯏꯀꯅꯤ ꯍꯥꯏꯕꯅꯤ
ꯑꯁ ꯑꯗꯨꯗꯤ ꯃꯇꯥ ꯂꯩꯇ꯭ꯔꯦꯅ
ꯑꯣ ꯑꯗꯨ ꯁꯤ ꯌꯥꯝ ꯂꯩꯔꯤꯌꯦꯖꯥ ꯖꯨꯂꯥꯏ ꯍꯧꯗ꯭ꯔꯤꯌꯦꯅ ꯖꯨꯟꯅꯦ ꯍꯧꯖꯤꯛ ꯇ꯭ꯋꯦꯟꯇꯤ ꯐꯣꯔꯅꯤ ꯆꯥꯡ
ꯔꯨꯝꯨꯝꯗ ꯂꯩ ꯃꯟꯕꯒꯤꯔ ꯑ ꯈꯪꯗ ꯀꯥꯗ ꯂꯩ ꯃꯟꯕꯒꯦꯔ ꯀꯣ
ꯐꯣꯏꯁ ꯇꯃꯥꯏꯟ ꯌꯥꯝꯅꯤꯡ ꯊꯒꯦ ꯏ ꯑꯗꯨ ꯄꯨꯔꯒ ꯂꯑ ꯑꯩꯈꯣꯏꯁꯨ ꯅꯪ ꯀꯒꯅꯤ ꯇꯧꯅꯤꯡꯉꯗꯤ ꯑꯃꯨꯛ ꯑꯩꯉꯣꯟꯗ ꯀꯣ ꯇꯔꯛꯎꯀꯣ
ꯍ ꯍꯣꯏ
ꯑꯣ